ꯍꯥꯎ ꯀꯔꯤꯅꯣ
ꯏꯁ ꯏꯁ
ꯀꯔꯤ ꯀꯔꯤ ꯀꯔꯤ ꯀꯔꯤꯅꯣ ꯅꯪ ꯍꯥꯏꯅꯤꯡꯉꯤꯁꯦ ꯑꯩꯉꯣꯟꯗ ꯍꯥꯏꯔꯣ ꯇꯥꯒꯦ ꯀꯃꯥꯏꯅ ꯇꯧꯕꯅꯣ ꯀꯩ ꯃꯇꯥꯡꯒꯤꯅꯣ ꯀꯅꯥ ꯀꯗꯧꯔꯦꯕ ꯑꯩ ꯉꯁꯤꯖꯔꯣ
ꯑꯥ
ꯑꯩ ꯉꯁꯤꯁꯦ ꯑꯩꯒꯤ ꯄ꯭ꯂꯥꯟ ꯍꯥꯏꯕꯕꯨ ꯑꯩꯁꯦ ꯐꯣꯟ ꯑꯝꯇ ꯂꯩꯒꯦ ꯊꯤꯕꯅꯤ
ꯑꯝ
ꯁꯖꯨ ꯄꯥꯏꯗꯕ ꯐ ꯍꯣꯡꯕ ꯂꯨꯄꯥ ꯂꯤꯁꯤꯡ ꯃꯔꯤ ꯃꯉꯥꯇꯪ ꯇꯥꯕꯀꯣ
ꯍ
ꯂꯩꯒꯤ ꯊꯤꯕꯅꯦ ꯁꯤꯁꯩꯁꯦ
ꯎꯝ
ꯑꯗꯨ ꯐꯪꯗ꯭ꯔꯤ ꯍꯧꯖꯤꯛ ꯀꯟ ꯊꯤꯗꯤ ꯑꯗꯨ ꯊꯤꯔꯨꯕ ꯑꯩꯅ ꯈꯜꯂꯤꯁꯦ ꯉꯁꯤꯁ ꯍꯧꯒꯠꯂꯒ ꯉꯥꯏ ꯊꯧꯗꯣꯛꯑꯦ ꯍꯥꯏꯔꯒ ꯎꯍꯧꯔꯦ ꯍꯥꯏꯔꯒ ꯗꯨꯀꯥꯟ ꯐꯅꯤꯡꯡꯗꯔꯒ ꯄꯍꯣꯕ ꯈꯔ ꯅꯨꯡꯉꯥꯏꯒꯗꯕ ꯑꯃ ꯊꯤꯔꯨꯕ ꯑꯗꯨꯅꯤ ꯑꯩꯒꯤꯁꯤ ꯄꯥꯟꯗꯝ ꯍꯥꯏꯕ
ꯑꯁ ꯁꯥꯒꯁꯤꯗ ꯅꯪ ꯆꯠꯇꯣꯏꯗꯣ
ꯁꯥꯔꯁꯨ ꯀꯔꯤ ꯊꯗ ꯀꯁꯨ ꯁꯥꯗꯃꯤꯗ
ꯑꯩꯁꯦ ꯍꯧꯖꯤꯛꯀꯥꯟ ꯀꯥ ꯃꯅꯨꯡꯗ ꯍꯦꯟꯇꯣꯛꯅꯤꯡꯗ꯭ꯔꯦ ꯁꯥꯕꯁꯦ ꯀꯩꯅꯣꯝ ꯇꯧꯃꯟꯗꯅ ꯑꯩ
ꯁꯥꯕꯨꯗꯤ ꯁꯥꯏ ꯀꯦꯅꯣꯈꯣꯏꯕꯨ ꯁꯥꯔꯤꯅꯤ ꯍꯦꯟꯅꯅꯦ
ꯏꯩ ꯃꯄꯥꯟꯗꯒ ꯀꯩꯊꯦꯜꯗꯒ ꯆ ꯊꯣꯛꯄꯒ ꯑꯩꯗꯤ ꯑꯗꯨꯒꯤ ꯑꯩ ꯑꯗꯨꯒꯤ ꯄꯋꯥꯔ ꯂꯩ
ꯇꯧꯗ ꯉꯥꯛꯇꯕꯗꯤ ꯊꯧꯅꯤꯅ ꯍꯧꯖꯤꯛ ꯇꯧꯗꯣꯔꯤꯕꯅꯤꯁꯦꯁ
ꯁꯟꯁꯀ꯭ꯔꯤꯟ ꯇꯩꯁꯜꯂꯒ ꯆꯠꯂꯣ
ꯅꯨꯡꯁꯤꯟꯗꯅ ꯌꯥꯕ ꯅꯠꯇꯦ ꯁꯤ ꯅꯣꯡ ꯅꯨꯡꯁꯥ ꯃꯁꯥꯁꯤꯗ
ꯑꯁ ꯑꯩ ꯏꯅꯥꯎꯄꯥꯗꯣ ꯅꯍꯥꯟ ꯒꯥꯔꯤ ꯊꯧꯔꯨꯔꯤꯅ ꯑꯩꯈꯣꯏ ꯆꯦꯒꯤ ꯄꯣꯠ ꯑꯃ ꯊꯤꯟ ꯆꯠꯂꯨꯕꯅꯦꯕꯀꯣ
ꯑꯥ
ꯑꯗꯨꯗꯨꯒ ꯃꯥ ꯒꯥꯔꯤꯗ ꯎ ꯀꯩꯅꯣ ꯐꯨꯔꯤꯠꯇꯣ ꯍꯥꯞ ꯁꯥꯔꯂ ꯇꯀꯣ ꯍꯥꯐꯁꯅꯦ ꯇꯤ ꯁꯥꯠꯅꯤꯗ ꯀꯩꯅꯣ ꯁ꯭ꯋꯥꯏꯗ ꯄꯥꯝꯕꯣꯝꯗ ꯀ ꯀꯛꯈ꯭ꯔꯦꯗꯅꯀꯣ ꯃꯈꯥ ꯑꯗꯣ ꯂꯣꯏꯅꯃꯛ ꯅꯨꯡꯁꯥꯗ ꯑꯗꯨꯝ ꯐꯧꯔꯦꯗꯅ
ꯀꯔꯤ ꯂꯧꯧꯊꯛꯏꯕ ꯄꯕꯗꯨꯗꯗꯤ
ꯍꯃ ꯇꯤ ꯁꯔꯠꯅꯦꯅꯤ ꯇꯤ ꯁꯔꯠꯄꯨꯠ ꯈꯨꯠ ꯁꯥ ꯍꯥꯡꯕ꯭ꯔꯣ
ꯑꯣ ꯐ꯭ꯔꯦꯗꯤꯀꯦ ꯐꯤꯔꯤꯗ ꯐꯤꯗ ꯀ ꯁꯤꯃ ꯑꯃ ꯐꯤꯔ ꯇ
ꯑꯄꯥꯝꯕꯣꯝ ꯗꯔ ꯀꯥꯛꯄꯤꯗꯨꯣꯏꯅꯤ ꯍꯥꯏꯕ ꯑꯄꯥꯝꯕꯣꯝ ꯇꯪꯗꯗꯤ ꯍꯥꯏꯕ ꯑꯗꯨꯒꯤ ꯅꯨꯡꯁꯥꯗꯨꯗ ꯆꯠꯂꯦꯗꯅ ꯑꯗ ꯍꯜꯂꯛꯄꯁꯤꯗ ꯃꯥꯗꯤ ꯌꯦꯡꯍꯧꯗ꯭ꯔꯕꯖꯥꯠꯅꯦ ꯍꯜꯂꯛꯄꯁꯤꯗꯀꯣ
ꯑ
ꯅꯨꯡꯗꯥꯡꯁꯦ ꯍꯥꯏꯐꯦꯠ ꯌꯦꯡꯉꯨꯁꯤꯔ ꯃꯈꯨꯠꯇꯣ ꯉ ꯁꯪ ꯉꯥꯡ ꯂꯩꯔꯝꯃꯕ
ꯁ ꯑꯁ ꯑꯗꯨꯨꯕꯒ
ꯍꯣꯏ ꯑꯅꯤ ꯃꯈꯨꯜ ꯑꯅꯤꯃꯛꯁꯦ ꯆꯨꯝꯅ ꯆꯨꯝꯅꯒꯤ ꯈꯤꯇꯪꯒ ꯃꯆꯨ ꯂꯩꯁꯟꯕ ꯅꯠꯇꯦ ꯄꯉꯥꯡꯅꯤ ꯉꯥꯡꯉꯤꯁꯦ ꯃꯩꯒ ꯄꯨꯣꯛꯎꯔꯒ ꯀꯩ ꯍꯥꯏꯗꯣꯏꯅꯣ ꯈꯪꯗꯦ ꯌꯥꯝ ꯊꯤꯅ ꯏꯟꯖꯅ ꯉꯥꯡꯕꯗꯣ
ꯑ
ꯈꯔ ꯈꯤꯇꯪꯒ ꯃꯆꯨ ꯂꯩꯁꯟꯕ ꯅꯠꯇꯦꯕ ꯑꯗꯨ ꯏꯃꯥꯅ ꯏꯃꯥ ꯀꯩꯗꯧꯔꯒꯦ ꯑꯩ ꯈꯨꯠꯁꯤꯗꯤꯩꯅ ꯇꯧꯔꯒ
ꯍꯟꯖꯤꯜꯂꯦꯕꯅꯪ ꯍꯥꯏꯅꯤꯡꯉꯤꯅ ꯇꯥꯛꯔꯛꯄꯗꯤ
ꯍꯣꯏ ꯃꯈꯨꯠꯇꯣ ꯄꯨꯔꯥ ꯉꯥꯛꯁꯪ ꯉꯥꯡꯉꯒꯅꯦ ꯄꯨꯔꯥ ꯐꯤꯕꯝ ꯑꯃꯝ ꯇꯧꯔꯕ ꯑꯗꯩꯗꯤ ꯑꯩꯅꯇꯪꯗꯣ ꯃꯥꯅ ꯀꯩ ꯈꯨꯠꯁꯤ ꯀꯃꯥꯏꯅ ꯇꯧꯗꯅꯣ ꯑꯩꯕꯨ ꯁꯨꯃꯥꯏꯅ ꯉꯥꯡ ꯂꯩꯔꯦ ꯈꯣꯠꯂꯦ ꯇꯧꯕ ꯂꯣꯁꯟ ꯇꯩꯁꯟꯅꯤ ꯇꯧꯕꯅꯦ ꯐꯨꯁꯟ ꯇꯩꯅꯤ ꯇꯧꯋꯦ ꯑꯩꯅ ꯇꯩꯔꯨꯅꯨ ꯑꯦꯂꯣꯚꯦꯔꯥꯗ ꯇꯩꯌꯣꯅ ꯍꯥꯏ ꯑꯦꯂꯣꯚꯦꯔꯥ ꯇꯦꯜꯍꯂ ꯑꯗꯨꯃꯥꯏ ꯑꯦꯂꯣꯚꯦꯔꯥ ꯇꯩꯔ ꯂꯩꯕꯅꯦ ꯀꯌꯥꯝ ꯐꯔꯕꯅꯣ ꯑꯩꯁꯨ ꯍꯪꯉꯨꯗ꯭ꯔꯦꯅꯦ ꯄꯨꯔꯥ ꯐꯤꯕꯝ ꯑꯃ ꯇꯧꯋꯦ ꯍꯥꯏꯕ
ꯇꯧꯅꯤ ꯇꯧꯅꯤ ꯑꯔꯣꯏ ꯅꯣꯉꯟꯗꯩꯩ ꯅꯨꯃꯤꯠ ꯇꯥꯐꯥꯎ ꯃꯣꯌ ꯏꯃꯨꯡꯗ ꯂꯩꯕ ꯃꯤꯒ
ꯑꯗꯣ ꯍꯧꯖꯤꯛꯀꯤ ꯃꯅꯤꯄꯨꯔꯒꯤ ꯅꯨꯡꯁꯥꯁꯦ ꯀꯩꯅꯣꯝ ꯇꯧꯔꯦꯕ ꯈꯔ ꯀ ꯀꯥ ꯑꯃ ꯍꯦꯜꯂꯕ ꯀꯩꯅꯣꯝ ꯇꯧꯋꯦꯕ ꯁꯨꯝ ꯑꯩꯅ ꯁꯨꯝ ꯈꯟꯕꯗ ꯇꯧꯋꯦꯃꯤ
ꯅꯪ ꯃꯄꯥꯟ ꯊꯣꯛꯁꯨ ꯊꯣꯛꯇꯥ ꯅꯪ ꯀꯃꯏꯅ ꯈꯪꯉꯤꯅꯣ
ꯑꯩꯁꯨ ꯃꯤꯠꯁꯤꯅ ꯎꯔꯤꯕꯅꯤ ꯅꯨꯡꯁꯥꯒꯤ ꯁꯥꯔꯤꯕ ꯃꯑꯣꯡ ꯃꯇꯧ ꯀꯂꯔ ꯌꯥꯛꯑꯒ ꯍꯦꯛꯇ ꯁꯥꯏ ꯍꯥꯏꯕ ꯁꯦꯒꯥꯏꯔꯒ
ꯅꯨꯡꯁꯖꯤꯔꯣ ꯑꯣ ꯅꯨꯡꯁꯥꯕꯨꯗꯤ ꯁꯥꯏꯌꯦ ꯑꯩꯖꯨ ꯈꯪꯉꯦ
ꯈꯪ ꯃꯆꯨꯒꯁꯦ ꯌꯥꯝ ꯌꯥꯛꯇ꯭ꯔꯣ ꯁꯤ ꯀꯥꯅꯤꯌꯦ ꯁꯤꯗ ꯆꯠꯄꯗ ꯁꯣꯏꯗꯅ ꯀꯥꯅꯤ ꯑꯩ ꯈꯪꯉꯦ
ꯀꯥꯕꯅꯤ ꯀꯥꯅꯤ ꯑꯁ ꯈꯪꯗꯦꯗ ꯒꯌ꯭ꯥꯟ ꯁꯥꯗꯤ ꯁꯥꯔꯦꯀꯣ ꯅꯨꯡꯁꯥꯖꯤ ꯐꯖꯅ
ꯍꯣꯏ ꯁꯥꯔꯦ ꯌꯥꯝꯅ ꯍꯟꯗꯛꯀ ꯆꯍꯤꯒꯁꯦ ꯀꯩꯅꯣꯝ ꯇꯧꯋꯦ ꯑꯩ ꯈꯥꯡ ꯂꯥꯛꯄ ꯉꯝꯗ꯭ꯔꯦ ꯍꯥꯟꯅꯗꯤ ꯑꯩꯁꯦ ꯐꯦꯟ ꯑꯃꯒ ꯊꯥꯔꯒ ꯑꯗꯨꯝ ꯁꯝꯃꯔꯁꯦ ꯂꯦꯟ ꯉꯝꯃꯝꯕꯅꯦꯕꯀꯣ
ꯎꯝ
ꯍꯧꯖꯤꯛꯇꯤ ꯏꯁ ꯐꯦꯟꯅꯒ ꯌꯥꯗ꯭ꯔꯦ ꯑꯩ ꯂꯩꯕꯥꯛꯇ ꯑꯣꯏꯅ ꯇꯥꯔꯦ
ꯐꯦꯟꯒ ꯑꯗꯨ ꯊꯣꯡꯒꯥꯏꯔꯦ ꯅꯨꯡꯁꯥꯁꯤꯅ
ꯑꯁ ꯐꯤ ꯅꯨꯡꯁꯤꯠ ꯑꯁꯥꯕꯩ ꯍꯨꯝꯖꯤꯜꯂꯦ
ꯅꯪ ꯍꯥꯏꯅꯤꯡ ꯉꯤꯗꯨ
ꯂꯩꯕꯥꯛꯁꯤꯗ ꯁꯠ ꯋꯥꯏ ꯇꯩꯊꯣꯛꯑꯒ ꯁꯜꯂꯒ ꯇꯥꯕ ꯑꯩꯅ ꯇꯧꯔꯤꯁꯦ ꯑꯗꯨꯒ ꯈꯣꯟꯖꯦꯜꯁꯦ ꯑꯗꯨꯒ ꯈꯣꯟꯖꯦꯜꯁꯦ ꯍꯪꯉꯣꯏ ꯃꯥꯟꯕ
ꯅꯪ ꯆꯥꯛ ꯏꯁꯤꯡꯒꯨꯝꯕ ꯊꯣꯡꯕ ꯍꯧꯈ꯭ꯔꯕ꯭ꯔꯣ ꯀꯔꯤ ꯇꯧꯔꯤꯕꯅꯣ
ꯆꯥꯛ ꯏꯁꯤꯡꯁꯦ ꯆꯥꯛꯇꯣ ꯉꯔ ꯁꯣꯛ ꯀꯥꯔꯗ ꯊꯥꯡꯀꯠꯂꯝꯃꯦ ꯏꯟꯖꯥꯡꯗꯤ ꯊꯣꯡꯉꯔꯣꯏ ꯏꯟꯖꯥꯡꯗꯣ ꯉꯔꯥꯡ ꯌꯦꯟ ꯊꯣꯡꯉꯦꯕꯀꯣ ꯑꯗꯨ ꯂꯩꯌꯦ ꯉꯔꯥꯡ ꯑꯩꯈꯣꯏ ꯃꯥꯗꯣ ꯎꯁꯣꯞ ꯀꯩꯀꯥ ꯆꯠꯂꯨꯏꯅ ꯥꯆꯥꯛꯁꯦ ꯃꯌꯥꯝꯁꯦ ꯏꯆꯥ ꯆꯥꯟꯅꯗ꯭ꯔꯦꯕꯀꯣ
ꯎꯝ ꯅꯪꯗꯤ ꯆꯥꯔꯝꯃꯩ ꯆꯥꯗ꯭ꯔꯖꯨ ꯅꯪꯅ ꯑꯗꯨꯝ ꯀꯦꯖꯤ ꯀꯌꯥꯅꯣ
ꯀꯦꯖꯤ ꯇꯔꯨꯛꯃꯨꯛ ꯆꯥꯒꯔ꯭ꯦ ꯀꯦꯖꯤ ꯑꯅꯤ ꯊꯣꯡꯕꯗꯨꯗ ꯎꯝ
ꯀꯥꯃꯥꯏ ꯆꯥꯗꯣꯏꯣꯅꯣ ꯑꯃ ꯊꯣꯡ ꯀꯦꯖꯤ ꯑꯝ ꯆꯥꯡꯅꯤ ꯅꯪ ꯆꯥꯊꯣꯛꯑꯝꯃꯅꯤ ꯑꯩ ꯈꯪꯉꯦ
ꯑꯇꯩ ꯑꯝ ꯆꯗꯔ꯭ꯖꯨ
ꯅꯪꯅ ꯎꯁꯤꯠꯠꯇꯕꯗꯨꯗꯅꯦ ꯑꯩꯅ ꯀꯦꯖꯤ ꯇꯔꯨꯛ ꯍꯥꯏꯔꯛꯏꯁꯦ
ꯎꯁꯤꯠꯇꯕ ꯅꯠꯇꯦ ꯃꯤ ꯅꯪꯗꯣ ꯌꯥꯝ ꯆꯥꯖꯕꯗꯨꯒꯤ ꯍꯥꯏꯕꯅꯦ ꯃꯤ ꯪ ꯈꯪꯕꯔꯣ ꯆꯥꯗꯕ꯭ꯔꯣꯅ ꯑꯩꯉꯣꯟꯗꯗꯤ ꯑꯩꯗꯤ ꯍꯥꯎꯕ ꯑꯣꯏꯗꯤ ꯃꯌꯥꯝ ꯌꯥꯝ ꯆꯥꯏꯅ ꯑꯩꯉꯣꯟꯗꯥ ꯉꯥꯍꯟꯃꯨꯛ ꯍꯥꯏꯒꯗꯨꯗꯤ
ꯆꯥꯕꯨꯗꯤ ꯆꯥꯏ ꯑꯗꯨ ꯑꯩꯁꯨ ꯀꯦꯖꯤ ꯑꯃ ꯆꯥꯥꯔꯗꯤ ꯍꯦꯟꯃꯟꯗ꯭ꯔꯣ ꯑꯩ ꯆꯥꯕꯗ ꯑꯋꯥ ꯑꯃ ꯉꯥꯏꯔꯦ
ꯆꯥꯕꯨꯗꯤ ꯍꯥꯏꯔꯦꯕꯨꯗꯤ ꯍꯥꯏꯔꯦ ꯑꯗꯨ ꯆꯥꯔꯕ ꯅꯠꯇ꯭ꯔꯣ ꯑꯣꯗꯤꯗꯗ ꯕꯨꯙꯤ ꯈꯪꯗ꯭ꯔꯁꯨꯈꯤꯇꯪ ꯆꯥꯔꯤ ꯆꯥꯕ ꯅꯠꯇ꯭ꯔꯣ
ꯎꯈꯔꯕ ꯑ ꯍꯧꯅꯤꯡꯕ꯭ꯔꯅ ꯑꯩꯉꯣꯟꯗ
ꯑꯩ ꯈꯅ ꯐꯥꯎꯧꯕ ꯅꯠꯇꯦ ꯃꯤ ꯅꯪ ꯆꯥꯏ ꯍꯥꯏꯕꯗꯨꯒꯤ ꯍꯥꯏꯖꯤꯟꯒꯦ ꯇꯧꯔꯛ ꯑꯗꯨ ꯀꯌꯥꯝ ꯂꯍꯏꯅꯣ ꯍꯣꯠꯅꯒꯗ꯭ꯔꯣ ꯅꯣꯏ ꯃꯤ ꯀꯌꯥ ꯂꯩꯅꯣꯁꯦ
ꯀꯅꯤ ꯀꯌꯥꯅꯣ ꯑꯣꯔ
ꯀꯣꯟ ꯀꯗꯅꯊ
ꯀꯣꯟꯅꯥꯅꯤꯗ
ꯀꯅꯗꯤ ꯈ꯭ꯋꯥꯏ ꯁꯅꯤ ꯀꯩꯅꯣ
ꯑꯗ ꯀꯩꯁꯨ ꯑꯩꯈꯣꯏ ꯃꯥꯗꯣ ꯑꯌꯨꯛꯇꯨꯁꯨ ꯆꯥꯛ ꯆꯥꯅꯤꯡꯗꯦꯅ ꯑꯩꯈꯣꯏ ꯃꯥꯅ ꯌꯥꯝ ꯇꯧꯔꯤꯁꯦ ꯌꯥꯥꯅꯤꯡꯗꯦ ꯑꯃ ꯍꯥꯏꯔꯥꯅꯤ ꯍꯧꯖꯤꯛ ꯈꯤꯇꯥꯡ ꯆꯥꯅꯤ ꯎꯝ ꯀꯣꯏꯃꯥ ꯆꯥꯕꯗ ꯌꯥꯝ ꯄꯦꯠꯂꯦꯕ
ꯌꯁꯗꯩ ꯋꯥꯉ ꯁꯥꯗꯅ
ꯀꯦꯕꯗ ꯂꯣꯏꯔꯦ ꯑꯌꯨꯛꯀꯁꯦ ꯈꯔ ꯉꯟꯅ ꯆꯥꯛ ꯆꯥꯥꯁꯦ ꯍꯥꯏꯔꯨꯔꯗꯤ ꯑꯁ ꯈꯟꯕꯅꯤꯅ ꯑꯩ ꯆꯥꯅꯤꯡꯗꯦ ꯆꯖꯥꯔ ꯑꯗꯩꯗꯤ ꯑꯩꯈꯣꯏ ꯣꯡ ꯆꯥꯊꯣꯛ ꯈ꯭ꯔꯦꯅꯦꯀꯣ ꯉꯜꯂꯤ ꯀꯥꯟꯁꯤꯗ ꯃꯇꯣꯝꯗ ꯑꯃ ꯉꯥꯏꯔꯦꯕ ꯑꯗꯨꯇꯧ ꯉꯥꯏꯔ ꯀꯥꯟꯁꯤꯗ ꯑꯃꯨꯛꯀ ꯏꯇꯣꯝ ꯆꯥꯕꯩ ꯆꯥꯅꯤꯡꯗꯦ ꯉꯥꯏꯔꯛꯑꯅꯤ
ꯎꯝ ꯑꯇꯩꯗꯤ ꯀꯔꯤ ꯀꯔꯤ ꯍꯥꯏ
ꯑꯁ ꯑꯩꯈꯣꯏ ꯃꯥ ꯏꯔꯥꯅꯤꯗ ꯑꯩꯈꯣꯏ ꯏꯆꯤꯜ ꯏꯅꯥꯎꯁꯤꯡꯁꯤꯅꯅꯦ ꯍꯋꯥꯏ ꯊꯣꯡꯕꯁꯦ ꯆꯥꯕꯁꯦ ꯄꯥꯝꯖꯕ
ꯅꯃꯥꯏꯒ ꯍꯣꯏ ꯅꯖꯥꯠꯅꯤꯡꯗꯕ
ꯃꯥꯅ ꯍꯋꯥꯏ ꯊꯣꯡꯁꯦ ꯎꯕ ꯌꯥꯗꯕ
ꯑꯩꯅ ꯃꯔꯝ ꯍꯋꯥꯏ ꯊꯣꯡꯑꯕꯗꯤ ꯆꯥꯅꯤꯡꯉꯗꯦ ꯀꯩꯅꯣ ꯍꯥꯏꯔꯦꯃꯣ
ꯍꯥꯏꯔꯦ ꯑꯁ ꯁꯋꯥꯏ ꯊꯃꯦ ꯑ ꯇꯣ ꯆꯥꯅꯤꯡꯒꯗ꯭ꯔꯦꯗ ꯐꯅ
ꯎꯝ
ꯏꯅꯥꯎꯄꯥꯏꯒꯁꯤꯅ ꯍꯔꯥꯎꯗꯦꯕ ꯍꯋꯥꯏ ꯊꯣꯡꯉꯗꯤꯀꯣ ꯆꯥꯛꯁ ꯃꯌꯥꯝ ꯆꯥꯗꯣꯏꯅꯦꯕ ꯀꯃꯥꯏꯅ ꯇꯥꯏꯇꯤꯡ ꯇꯔꯅꯦ ꯍꯋꯥꯏ ꯊ ꯍꯥꯎ ꯃ
ꯍ ꯍꯣ ꯍꯣꯏ ꯑꯗꯨ
ꯅꯒꯤꯗꯤ ꯆꯥꯛ ꯏꯁꯤꯡꯗꯤ ꯎꯝ
ꯑꯩꯈꯣꯏꯒꯤ ꯆꯥꯛ ꯏꯁꯤꯡ ꯊꯣꯡꯉꯝꯕꯅꯤ ꯀꯔꯤ ꯆꯥꯡ ꯊꯣꯡꯕꯅꯣꯗꯤ ꯈꯪꯗꯦ ꯑꯩꯅ ꯆꯥꯛꯈꯨꯝ ꯀꯗꯃꯤꯅ
ꯎ
ꯇꯕꯨ ꯊꯅꯤ ꯇꯥꯏꯁꯤꯡ ꯉꯪꯒꯗꯣ ꯉꯗ ꯊꯣꯛꯞꯄ ꯃ ꯁꯤꯃꯦ
ꯅ ꯦꯁ
ꯃꯁ ꯇꯥꯂ ꯃꯦꯁꯤꯅ
ꯑꯩꯈꯣꯏ ꯃꯅꯤꯄꯨꯔꯒꯤ ꯋꯦꯗꯔꯁꯤꯅ ꯃꯑꯣꯡ ꯥꯗ꯭ꯔꯥꯕꯅꯤꯅ ꯏ ꯇ ꯂꯩꯅꯕ ꯃꯔ ꯑꯦꯁꯤ ꯃꯔꯨꯞ ꯑꯣꯏꯅ ꯇꯧꯔꯁꯤꯔꯥ
ꯀꯅꯥ ꯇꯧꯗꯣꯏꯕ ꯅꯪ ꯇꯧꯒꯦ ꯍꯥꯏꯔꯔꯕꯦ ꯁꯤ ꯃꯔꯨꯞꯁꯦ
ꯑꯩ ꯇꯧꯀꯦ
ꯀꯅꯥ ꯌꯥꯎꯗꯨꯗꯨꯅꯒ ꯃ ꯍꯔꯒ
ꯅꯪ ꯁꯦꯔ ꯑꯍꯨꯝ ꯌꯥꯎꯍꯜꯂꯅꯤ ꯑꯩꯅ ꯅꯣꯏ ꯅꯣꯏ ꯌꯨꯝꯗ ꯀꯥ ꯀꯌꯥ ꯂꯩ
ꯑꯥ
ꯅꯣꯏ ꯌꯨꯝꯗꯣ ꯀꯥ ꯀꯌꯥ ꯂꯩ ꯀꯥꯍꯨꯝ ꯃꯔꯤ ꯃꯉꯥ
ꯎ ꯀꯨꯟ ꯀꯥ ꯀꯨꯟ
ꯑꯗꯨꯗꯤ
ꯑꯣ ꯑꯗꯨ ꯄ꯭ꯔꯥꯏ ꯁꯤ ꯂꯗꯨ ꯀꯥꯟ ꯐꯃ ꯁꯤꯗ ꯉꯥꯏꯁꯦ
ꯀꯀꯂꯔꯦ
ꯂꯩꯌꯦ
ꯑꯗꯨꯗꯤ ꯑꯦ ꯁꯤ ꯀꯨꯟ ꯐꯥꯎꯅꯕ ꯁꯤꯌꯥꯔ ꯀꯨꯟ ꯌꯥꯎ ꯇꯕ
ꯑꯗꯨꯗꯤ ꯃꯗꯤ ꯀꯅꯥꯅ ꯍꯥꯞꯄꯤꯗ ꯄꯁꯤ ꯀꯥꯃꯅ ꯍꯥꯞꯇ ꯃ ꯀꯃꯅ
ꯃꯩꯔꯣ ꯃꯩ ꯃꯩꯗꯤ ꯌꯨꯝꯕꯨꯅ ꯍꯥꯞꯇꯥꯔꯦꯅ ꯃꯩꯒꯤ ꯃꯩꯒꯤ ꯃꯔꯨꯞ ꯅꯠꯇꯦ ꯑꯦ ꯁꯤꯒꯤ ꯃꯔꯨꯞꯅꯦ
ꯃꯕꯨꯅꯥꯎꯇ ꯀꯊꯨ ꯆ ꯃꯩꯗꯨꯗꯤꯁ ꯁꯤꯗ ꯍꯦꯟꯅ ꯊꯥꯡꯉꯅꯤ ꯊꯥ ꯈꯨꯗꯤꯡꯒꯤ ꯑꯁꯤꯗ ꯍꯦꯟꯅ ꯇꯣꯂꯣꯞ ꯆꯥꯕ ꯆꯞ ꯃꯥꯟꯅꯔꯅꯤꯅꯦ ꯃꯩ ꯀꯥꯡꯕꯨꯗꯨꯗꯤ ꯑꯩꯈꯣꯏ ꯌꯨꯝꯁꯤꯗꯒꯤꯦ ꯊꯥ ꯈꯨꯗꯤꯡꯒꯤ ꯅꯪꯒꯤ ꯋꯥꯔꯤꯗꯣ ꯌꯥꯔꯣꯏ ꯌꯥꯅꯤ ꯌꯥꯅꯤ ꯑꯩꯈꯣꯏ ꯁꯥꯗꯦ ꯑꯩꯈꯣꯏ ꯁꯥꯗꯦ ꯑꯩꯈꯣꯏ ꯁꯥꯗꯦ ꯌꯥꯅꯤꯦ ꯍꯟꯗꯛꯀꯤ ꯋꯦꯗꯔꯁꯦ ꯑꯩꯈꯣꯏ ꯀꯔꯤꯝ ꯁꯥꯗꯦ ꯑꯩꯈꯣꯏꯗꯤ ꯏꯪꯉꯤ ꯆꯁꯤꯡꯒꯜꯂꯤ ꯗꯥꯡꯒꯗꯄ ꯐ ꯐꯔ ꯎꯄ ꯀ ꯇꯧ ꯐ ꯑꯩꯈꯣꯏꯁꯨ ꯁꯨꯞꯄꯒ ꯇꯨꯝꯃꯤ ꯑꯗꯒꯤ ꯑꯩꯈꯣꯏꯗꯤ ꯏꯁꯤꯡ ꯑꯁꯥꯕ ꯊꯛꯏ ꯁꯥꯍꯟꯕꯒꯤ ꯑ ꯏꯪꯪꯟ
ꯊꯕ ꯐ ꯈꯅꯤ
ꯑꯣ ꯅꯪ ꯏꯆꯦꯁꯥ ꯅꯨꯡꯁꯥꯗ ꯐꯧꯔ ꯊꯛꯏꯔꯝꯒꯅꯤꯅꯦ
ꯑꯗꯒꯤ ꯑꯩꯈꯣꯏ ꯍꯧꯖꯤꯛ ꯌꯖꯕꯗ ꯏꯔꯨꯖꯕꯗ ꯒꯤꯖꯔꯗ ꯏꯁꯤꯡ ꯁꯥꯜꯂꯒ ꯏꯔꯨꯖꯔꯤ
ꯃꯤꯖꯗ ꯁꯥꯜꯂꯝꯃ ꯅꯨꯡꯁꯥꯗ ꯐꯧꯔꯝꯒꯅꯤ
ꯑꯗ ꯌꯥꯝ ꯊꯤ ꯏꯪꯉꯦ ꯍꯥꯏꯕꯗꯤ ꯑꯩꯅꯗ ꯐꯨꯜꯂꯤꯁꯨ ꯂꯣꯛ ꯊꯨꯡꯕꯒꯤ ꯏꯪꯕꯒꯤ
ꯎ
ꯎꯝ
ꯃꯉꯣꯟꯗ ꯄꯩꯁꯥ ꯃꯨꯟꯒꯦ ꯍꯥꯏꯕꯁꯨ ꯅꯠꯇꯕ ꯃꯔꯨꯞ ꯌꯥꯎ ꯍꯥꯏꯕꯒꯤꯕꯨ
ꯑꯩ ꯀꯩꯝ ꯄꯥꯛ ꯑꯩ ꯄꯥꯝꯗꯩ ꯊꯝꯃꯒꯦ ꯍꯥꯏꯔꯦ ꯅꯪ ꯀꯃꯥꯏꯅꯗ ꯇꯥꯅꯤꯡꯗꯦ
ꯖ ꯇꯅꯤ